ꯑ
ꯑ ꯇꯁꯄꯀꯔ ꯀ ꯇꯁꯄꯀꯔ ꯀꯗꯥ ꯊꯝꯃꯨꯗꯕ꯭ꯔꯣ
ꯑꯍ ꯂꯥꯎꯠ ꯏꯁꯄꯤꯀꯔꯒꯨꯝꯕ ꯂꯩꯇꯦ ꯑꯁꯤꯗꯤ ꯑꯗꯨꯝ ꯑꯁꯤ ꯂꯣꯏꯔꯦ ꯌꯥꯔꯦ
ꯍꯣꯏ ꯆꯈ꯭ꯔꯦ
ꯑꯦ ꯀꯔꯤ ꯏꯟꯁꯥꯡ ꯆꯥꯕ꯭ꯔꯣ
ꯎ ꯁꯧ꯭ꯔꯤꯒꯀꯣ ꯎꯝ ꯈꯣꯝ ꯈꯣꯝꯊꯣꯛꯄꯤꯒ ꯃꯦꯠꯂꯒ ꯆꯥꯏ
ꯑꯦ ꯑꯦ ꯑꯦ ꯑꯦꯕꯥꯅꯤ ꯆ ꯑ ꯑꯩꯈꯣꯏꯅ ꯑꯂꯨꯒ ꯔꯖꯃꯥꯒ ꯑꯩꯅ ꯏꯔꯣꯟꯕꯤꯕ
ꯑꯦ ꯍꯧꯅꯦ ꯂꯩꯁꯥꯕꯤ ꯃꯆꯥꯗꯤ ꯀꯔꯤ ꯆꯉꯦ
ꯑꯦ ꯆꯥꯛ ꯆꯥꯛꯗꯦ ꯏꯃꯥꯟ ꯑꯦ ꯆꯨꯁꯨ ꯊꯥꯛꯨꯏꯍ ꯍꯧꯖꯤꯛ
ꯑꯁ ꯀꯛꯈ꯭ꯔꯣꯅꯦ ꯑꯗꯨꯗꯤ ꯀꯔꯤꯁꯨ ꯀꯥꯟꯅꯗ꯭ꯔꯦ ꯆꯥꯛ ꯐꯖꯅ ꯆꯥꯗ꯭ꯔꯤ
ꯆꯗ꯭ꯔꯤ ꯆꯥꯛ ꯆꯥꯅꯤꯡꯗꯦ ꯑꯩ ꯆꯥꯛ ꯆꯥꯅꯤꯡꯗꯦ ꯆꯥꯛ ꯆꯥꯅꯤꯗꯕ ꯃꯥꯦ ꯆꯥꯛ ꯆꯥꯗꯕ
ꯀ꯭ꯔꯃꯥꯏ ꯇꯥꯎꯅꯤ
ꯑꯣ
ꯏꯁ ꯀ꯭ꯔꯤꯌꯦ ꯃꯥ ꯆꯍꯤ ꯑꯅꯤ ꯍꯦꯟ ꯀꯕ ꯅꯠꯇ꯭ꯔꯣ
ꯆꯍꯤꯅꯤꯒ ꯊꯥ ꯑꯃ ꯁꯨꯔꯦ
ꯑꯁ ꯀꯛꯄ ꯌꯥꯔꯦꯍꯦ ꯆꯝꯐꯨꯠ ꯀꯨꯝꯕ ꯐꯨꯠꯄꯤꯌꯣ
ꯑꯗꯨꯝ ꯎꯝ ꯑ ꯁ ꯗꯁꯄꯁꯨ ꯄꯤ ꯁꯗꯔꯤꯒꯤꯔꯟꯗ
ꯀꯃꯥꯏ ꯇꯧ ꯑꯣꯅꯤ
ꯎꯝ ꯑꯗꯨ ꯀꯩꯅꯣ ꯃꯔꯥꯡꯗ ꯊꯠꯂꯒꯦꯅ ꯑ ꯊꯂ ꯊꯅ ꯇꯧꯕꯅꯦꯕ ꯉꯔꯥꯡꯗꯣ ꯑꯗꯣꯛ
ꯃꯣꯏ ꯃꯥꯒꯤ ꯂꯦꯡꯒꯥ ꯂꯩꯇꯕ꯭ꯔꯣ
ꯑꯣ ꯂꯩꯥꯏꯇꯝ
ꯃꯥꯒꯤ ꯂꯍꯒꯥ ꯂꯩꯏꯇꯕ꯭ꯔꯥ ꯏꯕ
ꯂꯩ ꯂꯩꯇ ꯑꯣ ꯑꯉꯥꯡ ꯂꯩꯇꯦ ꯁꯤꯗ
ꯑꯁ ꯑꯉꯥꯡ ꯂꯩꯔꯗꯤ ꯐꯥꯗꯕꯅꯦ ꯀꯥꯎꯗꯕꯅꯦ ꯃꯥ
ꯑꯗꯣ ꯅꯨꯡꯊꯤꯟꯜꯗꯗꯤ ꯍꯣꯏ ꯑꯗꯨꯝ ꯁꯪꯒꯣꯝ ꯄꯤꯕꯒꯤ ꯁꯪꯒꯣꯝꯝ ꯃꯥꯡꯕꯥꯛ ꯋꯥꯕꯥ
ꯎꯝ ꯑꯣ
ꯑꯗꯨꯒ ꯀꯩꯅꯣꯗꯗꯤ ꯊꯛꯇꯕ ꯑꯍꯤꯡꯗꯗꯤ ꯁꯪꯒꯣꯝ ꯄꯕ ꯇꯧ ꯊꯛꯑꯣ ꯌꯥꯗꯦ ꯀꯞꯄꯒ
ꯎꯝ ꯀꯇꯔ ꯆꯥꯣꯏꯅꯦ ꯅꯛꯂꯗꯤ ꯑꯁꯤꯗ ꯀꯩꯅꯣ ꯃꯥꯏꯔꯦꯟ ꯃꯥꯏꯔꯦꯟ ꯃ ꯃꯥꯏꯔꯦꯟꯒꯤ ꯃꯔꯨꯗꯣ ꯑꯁꯤꯗ ꯌꯣꯟꯕꯅꯤꯅꯦ ꯑꯗꯨ ꯆꯦꯡꯒ ꯑꯗꯨꯒ ꯇꯛꯈꯥꯏꯔꯒ ꯀꯣ ꯐꯨꯠꯂꯒ ꯄꯤꯗꯧꯕ
ꯑꯦꯝ
ꯑꯗꯨꯗ ꯌꯥꯝ ꯍꯥꯎꯕꯅꯤꯅꯦ ꯑꯗꯨ ꯑꯗꯨꯃꯥꯏꯅꯗ ꯏ ꯆꯥꯛꯀꯀꯣ ꯃꯥꯏꯔꯦꯟ ꯃꯔꯨꯒ ꯀꯣ ꯇꯛꯈꯥꯏꯔꯒ ꯐꯨꯠꯈꯤꯗꯧꯕ ꯃꯔꯨꯁꯨ ꯃꯔꯦꯟ ꯃꯔꯨꯁꯨ ꯌꯥꯝ ꯍꯥꯎꯕꯅꯦ ꯃꯣꯏꯅ ꯆꯥꯏꯅꯥꯒꯤꯅꯦꯕ ꯌꯣꯟꯕꯅꯦ ꯑꯦ ꯄꯤꯁ ꯄꯤꯀꯦꯠ ꯑꯃꯗ ꯇꯔꯥ ꯇꯔꯥꯔꯥ ꯑꯦ ꯇ꯭ꯋꯦꯟꯇꯤ ꯍꯥꯏꯌꯦ ꯇ꯭ꯋꯦꯟꯇꯤ ꯇ꯭ꯋꯦꯟꯇꯤ ꯄꯤꯃꯤ ꯌꯥꯝ ꯍꯥꯎꯕꯅꯦ ꯑꯗꯨꯗ ꯌꯥꯎꯕ꯭ꯔꯥ ꯍꯪꯉꯨꯅꯦ ꯌꯥꯎꯕ꯭ꯔꯥ ꯍꯪꯉꯨꯅꯦ ꯑꯗꯨꯗ ꯆꯠꯂꯒ ꯌꯥꯝ ꯍꯥꯎꯕꯅꯦ ꯆꯥꯕ ꯅꯣꯏ ꯂꯩꯐꯝꯁꯨ ꯗꯨꯀꯥꯟꯁꯨ ꯂꯩꯗꯕꯅ
ꯍ
ꯅ ꯑꯣꯁꯨ ꯅꯨꯡꯉꯥꯏꯗꯤꯦꯅꯦ ꯅꯪ ꯇꯥꯕꯗ ꯐꯖꯅ ꯇꯥꯗꯦ
ꯑꯦ ꯅꯦꯋꯥꯛ ꯅꯨꯡꯉꯥꯏꯇꯕꯒꯤ ꯑꯣꯏꯔꯝꯒꯅꯤ ꯑꯩꯒꯤ ꯅꯦꯠꯋꯛ ꯂꯩꯇꯒꯦ ꯋꯥꯏꯐꯥꯏ ꯑꯣꯏꯅ ꯂꯧꯕꯒꯤ ꯂꯩꯅꯦ